ꯍꯜꯂꯣ ꯇꯥꯕ꯭ꯔꯣ
ꯑꯣ ꯇꯥꯏꯌꯦ ꯅꯪꯇꯤ
ꯎꯝ ꯇꯥꯏ ꯌꯥꯏ ꯒꯨꯇ
ꯎꯝ ꯃꯣꯔꯅꯤꯡ ꯍꯥꯏ ꯇꯣꯕ꯭ꯔꯣ
ꯀꯩꯁꯨ ꯇꯧꯗꯦ ꯅꯪꯗꯤ ꯆꯥ ꯊꯥꯈ꯭ꯔꯤꯕ꯭ꯔꯣ
ꯗꯔꯤ
ꯑꯣ
ꯍꯟꯗꯤ
ꯉꯁꯤ ꯀꯔꯤ ꯇꯧꯒꯤꯅꯤ ꯑꯈꯣꯏꯗꯗꯤ ꯑꯁꯤꯗ ꯀꯦꯛꯒꯨꯝꯕ ꯑꯗꯨ ꯄꯤꯗꯦ
ꯑꯣ
ꯑꯁꯤ ꯀꯔꯤ ꯇꯧꯒꯦ ꯅꯪ
ꯑꯗꯣ ꯐꯖꯟꯅ ꯈꯟꯗꯦꯗ ꯗꯨꯀꯥꯟꯗ ꯆꯠꯀꯦ
ꯑꯣ
ꯎꯝ
ꯅꯪ ꯃꯝꯃꯗꯤ
ꯍꯥꯥ
ꯅꯪꯒꯤ ꯃꯃꯥꯗꯤ
ꯒꯤ
ꯍꯣꯏ
ꯎꯝ ꯆꯠꯈ꯭ꯔꯦ ꯀꯗꯗ ꯆꯠꯈ꯭ꯔꯦꯁꯨ ꯈꯪꯗꯦ
ꯑꯗꯩꯗ ꯑꯗꯨꯗ ꯆꯠꯈꯔꯦ ꯃꯥ
ꯈꯪꯗꯦ
ꯎꯝ ꯃꯤ ꯑꯇꯩꯗꯗꯤ ꯃꯈꯜꯗꯤ
ꯑꯗꯨꯗꯤ ꯅꯪ ꯄꯨꯡ ꯀꯌꯥꯗ ꯄꯨꯡ ꯀꯌꯥꯗ ꯆꯠꯀꯦꯔꯥ
ꯑꯦ ꯀ꯭ꯂꯥꯁ ꯄꯨꯡ ꯇꯔꯥꯗ ꯂꯩꯌꯦ ꯄꯨꯡ ꯇꯔꯥꯗ ꯂꯩꯌꯦ ꯑꯩꯒꯤ ꯀ꯭ꯂꯥꯁꯇꯤ ꯎꯟ ꯇꯔꯥ ꯇ ꯄꯨꯡ ꯑꯅꯤ ꯑꯃꯗ ꯂꯩꯔꯦ ꯑꯗꯨꯒ ꯑꯃꯨꯛꯒ ꯗ ꯌꯨꯇꯤ ꯆꯠꯄꯤꯒ
ꯑꯣ ꯑꯗꯨꯗꯤ ꯄꯨꯡ ꯀꯌꯥꯗꯔ ꯆꯥꯔꯒ ꯍꯣꯏ ꯄꯨꯡ ꯀꯌꯥꯗ ꯎꯝ
ꯎꯝ ꯄꯨꯡ ꯇꯥꯔꯅ ꯀ꯭ꯂꯥꯁ ꯆꯠꯀꯦ ꯑꯗꯨꯒ ꯑꯃꯨꯛꯀ ꯂꯥꯛꯀꯦ ꯀꯣ ꯀꯨꯟ ꯑꯃꯗ ꯑꯗꯨꯒ ꯑꯃꯨꯛ ꯀꯥ ꯆꯠꯀꯦ ꯎꯝ
ꯑꯗꯨꯗꯤ ꯌꯥꯝ ꯐꯔꯦ
ꯀ ꯑꯥ ꯈꯪꯗꯦ ꯐꯔꯁꯨ ꯐꯇꯔꯁꯨ ꯎꯝ ꯆꯨꯗꯦ ꯑꯁꯤꯗ ꯌꯥꯝ ꯁꯥꯏꯌꯦ ꯑꯗꯨꯗꯗꯤ ꯆꯨꯕꯔꯥ
ꯎꯝ ꯆꯨꯝꯗꯦ ꯑꯗꯨꯝ ꯑꯣ
ꯎꯝ ꯁꯤꯗꯗꯤ ꯌꯥꯝ ꯁꯥꯏ ꯍꫭꯔꯦꯟ ꯗ꯭ꯔꯤꯡ ꯇꯧꯕꯩ ꯅꯪ
ꯅꯗꯇꯤ ꯍꯥ
ꯅꯪꯒꯤ ꯏꯃꯥꯟꯅꯕꯤꯈꯣꯏꯁꯨ ꯅꯈꯣꯏꯒꯤ ꯀꯥꯁꯦ ꯑꯣ ꯃꯥꯟꯅꯕ꯭ꯔꯥ
ꯍꯣꯏ ꯂꯣꯏꯅꯃꯛ
ꯎꯝ ꯎꯝ ꯎꯝ ꯔꯨꯝ ꯑꯃꯗ ꯃꯤ ꯀꯌꯥ ꯂꯩꯕ꯭ꯔꯥ
ꯑꯩꯈꯣꯏꯒꯤ ꯔꯨꯝꯗꯗꯤ ꯃꯤ ꯇꯔꯨꯛ ꯂꯩ ꯑꯇꯣꯞꯄ ꯃꯤꯗꯨꯀꯣ ꯃꯉꯥꯒꯨꯝꯕꯁꯨ ꯂꯩꯌꯦ ꯃꯥ ꯃꯔꯤꯒꯨꯝꯕꯁꯨ ꯂꯩ ꯂꯩꯑꯦ ꯑꯗꯨꯒ ꯇꯟꯅꯤ ꯄꯥꯡꯒꯨꯝꯕ ꯁꯨꯂꯩ
ꯎꯝ ꯔꯨꯝꯗꯤ ꯆꯥꯎꯕ꯭ꯔꯥ
ꯌꯥꯝꯅ ꯆꯥꯎꯁꯨ ꯆꯥꯎꯇꯦ ꯑꯗꯨꯑꯣꯏꯁꯨ ꯆꯥꯎꯑꯦ
ꯑꯣ
ꯔꯨꯝꯗꯨꯇꯤ ꯆꯥꯎꯋꯦ
ꯑꯣ
ꯅꯪ ꯉꯔꯥꯡꯗꯨ ꯐꯨꯠꯕꯣꯜꯗꯨ ꯌꯦꯡꯕ꯭ꯔꯣ
ꯎꯝ ꯌꯦꯟꯗꯦ ꯅꯪꯗꯤ ꯌꯦꯡꯕ꯭ꯔꯥ
ꯍꯣꯏ ꯑꯩꯗꯤ ꯌꯦꯡꯉꯦ ꯑꯗꯣ ꯏꯪꯂꯦꯟ ꯑ ꯑꯗꯨꯗ ꯀꯣꯡꯒꯣ ꯏꯪꯂꯦꯟꯅ ꯒꯣꯜ ꯋꯥꯟ ꯍꯥꯞꯈ꯭ꯔꯦ
ꯑꯣ
ꯑꯗꯨꯁꯨ ꯃꯈꯣꯏꯒꯤ ꯀꯦꯞꯇꯦꯟꯅ ꯀꯣ
ꯑ
ꯍꯥꯄꯦꯒꯣꯂꯅꯤꯗ
ꯎꯝ
ꯌꯥꯝ ꯐꯖꯈꯔꯦ ꯃꯈꯣꯏꯒꯤ ꯄꯂꯦꯗꯣ
ꯎꯝ
ꯅꯝꯗꯨ ꯀꯔꯤꯑ ꯑꯃꯁꯨ ꯌꯦꯟꯗꯦ ꯐꯨꯠꯕꯣꯜꯗꯣ
ꯎꯝ ꯌꯦꯡꯗꯦ
ꯑ
ꯂꯥꯁ ꯗꯦ ꯀꯣ ꯃꯊꯛꯗ ꯌꯦꯡꯒꯦꯕ ꯂꯥꯁ ꯗꯦ ꯐꯥꯏꯅꯜꯗ ꯀꯣ
ꯍ
ꯐꯥꯅꯦꯜꯗꯦ ꯗ ꯌꯦꯛꯒꯦ ꯍꯥꯏꯕ ꯎꯝ
ꯑꯗꯨꯅꯦ ꯐꯨꯠ ꯐꯨꯠꯕꯣꯜ ꯐ꯭ꯔꯦꯟꯀꯤ ꯀꯣ
ꯎꯝ
ꯔꯦꯜ ꯐꯨꯠꯕꯣꯜ ꯐꯦꯟꯁꯅꯦ ꯑꯗꯨꯅ ꯑꯩꯗꯤ ꯏꯁꯀ꯭ꯔꯤꯟ ꯁꯣꯠ ꯑꯃ ꯊꯥꯛꯀꯦꯀꯣ ꯅꯪꯉꯣꯟꯗ ꯑꯁ ꯍꯧꯖꯤꯛ
ꯎꯝ ꯎꯝ
ꯍꯧꯖꯤꯛꯇ ꯊꯥꯕ ꯌꯥꯗ꯭ꯔꯦ
ꯑꯣ
ꯑꯩꯔ ꯅꯍꯥꯟ ꯂꯩꯕꯗꯤ ꯌꯥꯝꯅ ꯊꯥꯕꯤꯔꯒꯦ
ꯑꯗꯨ ꯎꯝ
ꯑꯈꯣꯏꯗꯣ ꯍꯧꯖꯤꯛꯇꯣ ꯈꯟꯗ꯭ꯔꯦ ꯑꯗꯨ ꯑꯣꯏꯔꯁꯨ ꯗꯤꯁ ꯃꯟ ꯂꯥꯁ ꯋꯤꯛꯇꯀꫭ ꯗꯤꯁ ꯋꯥꯟ ꯗꯤꯁ ꯃꯟ ꯂꯥꯁ ꯃꯟꯇꫭ ꯑꯗꯨꯗꯁꯨ ꯍꯧꯖꯤꯛꯇꯤ ꯐꯖꯅ ꯈꯪꯈ꯭ꯔꯦ
ꯑꯣ ꯍꫭ
ꯑꯦꯛꯖꯥꯝ ꯂꯣꯏꯔꯗꯤ ꯃꯇꯨꯡꯗ ꯌꯨꯝꯗ ꯂꯥꯛꯀꯦ ꯑꯗꯨꯁꯨ
ꯑ
ꯅꯥꯗꯦꯀꫭ ꯅꯪꯁꯨ
ꯅꯥꯗꯦ
ꯎꯝ
ꯍꯧꯖꯤꯛꯀꯥꯟ ꯇꯨꯈ꯭ꯔꯦꯕ ꯑꯍꯨꯝꯀ ꯀꯦꯖꯤ ꯀꯦꯖꯤ ꯑꯍꯨꯝꯀꫭ ꯍꯦꯜꯂꯦ
ꯍꯣꯏ ꯑꯗꯨ ꯑꯣꯏꯔꯁꯨ ꯅꯪꯁꯨ ꯐꯖꯅ ꯆꯠꯆꯔꯣꯀꯣ
ꯍꯣꯏ ꯍꫭꯏ ꯚꯤꯇꯥꯃꯤꯟ ꯆꯥꯏꯅꯀꯣ ꯑꯗꯨꯒꯤ ꯌꯥꯝ ꯂꯥꯛꯏ ꯑꯗꯨꯒ ꯆꯥꯛꯁꯨ ꯐꯖꯅ ꯆꯥꯏ
ꯑꯗꯨꯗꯤ ꯐꯔꯦ ꯐꯖꯅ ꯆꯥꯔꫭ ꯅꯪꯁꯨ
ꯎꯝ ꯆꯥꯏꯌꯦ
ꯎꯝ ꯑꯗꯨ ꯑꫭꯏꯔꯗꯤ ꯅꯪ ꯃꯃꯥꯗꯒꯤ ꯍꯨꯖꯤꯛꯇꯣ
ꯍꯥ
ꯅꯪꯒꯤ ꯃꯃꯥꯒꯤ ꯍꯦꯜꯗꯨ
ꯑꯣ ꯑꯣ ꯃꯥꯁꯨ ꯐꯩ ꯑꯗꯨꯝ
ꯎꯝ
ꯅꯥꯁꯨꯨ ꯅꯥꯗꯦ
ꯑꯣ ꯃꯥꯗꯨ ꯐꯖꯅ ꯆꯥꯛ ꯆꯥꯕ꯭ꯔꯣ
ꯍꯣꯏ ꯑꯗꯨꯒ ꯃꯥ ꯒꯤ ꯃꯤ ꯁꯨꯀꯣ ꯎꯝ ꯈꯤꯇꯝ ꯐꯔꯦ ꯍꯥꯏꯌꯦ ꯎꯝ
ꯑꯣ ꯑꯗꯨꯗꯤ ꯐꯩꯀꯣ ꯅꯪꯗꯨ ꯅꯪꯒꯤ ꯏꯆꯥꯅꯅꯨꯄꯤ ꯀꯌꯥ ꯂꯩꯌꯦ
ꯍꯥ
ꯅꯪꯒꯤ ꯁꯤꯁꯇꯔ ꯒꯨꯝꯕ ꯀꯌꯥ ꯂꯩꯌꯦ ꯑꯣ ꯑꯗꯨ ꯑꯣꯏꯔꯗꯤ ꯇꯥꯕ꯭ꯔꯣ ꯅꯪꯒꯤ ꯋꯥꯈꯜꯗꫭ ꯐꯖꯅ ꯀꯠꯇ꯭ꯔꯤ ꯇꯥꯗ꯭ꯔꯦ